ꯍꯜꯂꯣ
ꯐꯕ꯭ꯔꯣ ꯀꯩꯇꯧꯔ ꯂꯩꯕ꯭ꯔꯣ
ꯍꯧꯖꯤꯛꯗꯤ ꯑꯁꯨꯝ ꯐꯝꯔꯒ ꯂꯩꯌꯦꯗ ꯀꯔꯤꯁꯨ ꯇꯧꯗꯦ
ꯑꯥ ꯆꯥꯛ ꯆꯥꯔꯕꯣ
ꯆꯥ ꯆꯥꯥꯔꯦ
ꯀꯔꯤ ꯃꯊꯦꯜ ꯆꯥꯕ꯭ꯔꯣ
ꯉꯁꯥꯏ ꯉꯁꯥꯏ ꯍꯥꯏꯕꯗꯨꯅꯤꯗ ꯑꯣꯏꯋꯦ
ꯎꯝ ꯀꯥꯅꯥꯟꯅ ꯊꯣꯡꯉꯤꯅꯣ
ꯑꯈꯣꯏ ꯏꯅꯥꯎꯅꯨꯄꯤꯅ ꯊꯣꯡꯕꯅꯤ
ꯍꯥꯎꯕ꯭ꯔꯣ
ꯍꯥꯎꯋꯦ ꯍꯥꯏꯕ ꯇꯥꯔꯦ ꯍꯣꯏ
ꯑꯩ ꯑꯩꯒꯤ ꯃꯈꯣꯟꯗꯤ ꯐꯖꯟꯅ ꯇꯥꯕ꯭ꯔꯣ
ꯍꯣꯏ ꯅꯪꯒꯤ ꯃꯈꯣꯜꯗꯤ ꯐꯖꯅ ꯇꯥꯏꯑꯦ ꯁꯤꯡꯉꯦ ꯅꯦꯠꯗꯤ ꯄ꯭ꯔꯣꯕ꯭ꯂꯦꯝ ꯂꯩ ꯍꯣꯂꯤꯗꯦ
ꯑꯥ ꯑꯠꯆꯥ ꯊꯕꯛ ꯆꯤꯟꯕ꯭ꯔꯣ
ꯅꯠꯇꯦ ꯆꯦꯟꯇꯦ ꯐ꯭ꯔꯤꯗ ꯂꯩꯌꯦ
ꯑ ꯅꯪꯗꯤ ꯄꯨꯡ ꯀꯌꯥꯗꯣ ꯑꯥꯇꯨꯝ ꯇꯨꯝꯕ꯭ꯔꯣ
ꯑꯩꯈꯣꯏꯗꯤ ꯑꯩꯈꯣꯏꯁꯦ ꯍꯟꯗꯛꯇꯤ ꯈꯔ ꯊꯦꯡꯅ ꯇꯨꯝꯃꯦ ꯄꯨꯡ ꯑꯦꯂꯕꯦꯟ ꯑꯗꯨ ꯁꯣꯏꯗꯒꯨꯝꯕ ꯇꯨꯝꯃꯦ
ꯉꯥꯏꯌꯣꯀꯣ
ꯎꯝ ꯃꯥ ꯃꯔꯥꯗꯤ ꯑꯈꯣꯏ ꯄꯣꯠ ꯇꯣ ꯌꯦꯡꯉꯤꯉꯩꯗꯀꯣ
ꯁꯟꯗꯦꯗꯤ ꯆꯔ꯭ꯁ ꯆꯠꯀꯦꯔꯣ
ꯍꯌꯦꯡꯁꯤ ꯈꯪꯗ꯭ꯔꯤꯌꯦ ꯀꯃꯥꯏꯅ ꯇꯧꯁꯤꯔ ꯑꯩꯈꯣꯏ ꯃꯅꯥꯛꯇ ꯂꯩꯕꯨꯗꯤ ꯂꯩꯕꯒꯨꯝ ꯗꯧꯋꯦ ꯑꯗꯨ ꯑꯁ ꯐꯖꯅꯗꯤ ꯆꯠꯃꯤꯟꯕ ꯌꯥꯕꯗꯤ ꯍꯧꯖꯤꯀꯥꯟ ꯂꯩꯇꯦꯕꯥꯀꯣ
ꯎꯝ
ꯃꯣꯏꯗꯣ ꯀꯃꯥꯏꯟ ꯇꯧꯕꯥ ꯅꯪꯁꯦ
ꯀꯔꯤ ꯍꯥꯏꯕ
ꯐꯦꯟ ꯐꯦꯟ ꯌꯨꯁ ꯇꯧꯕ ꯃꯥꯜꯂꯦꯕ
ꯑꯣ ꯐꯦꯟꯒꯤ ꯃꯈꯣꯟ ꯇꯥꯕ꯭ꯔꯣ
ꯐꯦꯟꯒꯤ ꯃꯈꯣꯟ ꯃꯂꯦ ꯈꯔ ꯈꯔ ꯂꯥꯛꯑꯦꯅꯦ
ꯑꯥ ꯑꯩ ꯐꯦꯟ ꯌꯨꯁ ꯇꯧꯕꯅꯦ ꯍꯣꯏ
ꯎꯝ
ꯍꯧꯖꯤꯛꯇꯤ ꯇꯥꯔꯤꯕ꯭ꯔꯥ ꯑꯩ ꯑꯣꯐ ꯇꯧꯈ꯭ꯔꯦ
ꯑꯗꯨꯝ ꯌꯨꯁ ꯇꯧꯕꯤ ꯌꯥꯏꯗ ꯁꯨꯝ ꯃꯈꯣꯟꯗꯣ ꯂꯥꯛꯑꯦ ꯍꯥꯏꯕꯩ ꯋꯥꯅꯤꯗ
ꯑꯩ ꯐꯦꯟ ꯌꯨꯁ ꯇꯧꯕꯅꯦ ꯑꯩꯈꯣꯏꯗꯗꯤ ꯁꯥꯕꯅꯤꯅꯀꯣ
ꯎꯝ
ꯑꯗꯨꯒꯤ ꯐꯦꯟ ꯌꯨꯁ ꯇꯧꯔꯗꯗꯤ ꯌꯥꯝꯅ ꯀꯔꯤ ꯍꯥꯏꯁꯤꯔꯥ ꯂꯩꯕ ꯉꯝꯗꯕꯗꯣ ꯑꯗꯨꯃꯥꯏꯅ ꯇꯧꯋꯦꯕ
ꯆꯥꯛ ꯆꯥꯔꯕꯣ ꯅꯣꯏꯗꯤ
ꯆꯥꯛ ꯆꯥꯔꯦ ꯆꯥꯛ ꯆꯥꯕ ꯂꯣꯏꯔꯦ ꯀꯔꯤ ꯊꯕꯛ ꯂꯣꯏꯅ ꯇꯧꯕ ꯂꯣꯏꯈ꯭ꯔꯦ ꯍꯧꯖꯤꯛꯇꯤ
ꯀꯔꯤ ꯃꯊꯦꯜ ꯆꯥꯒꯦ ꯉꯁꯤꯗꯤ
ꯇꯣꯔꯥꯏꯅꯦ ꯑꯩꯈꯣꯏ ꯑꯩꯈꯣꯏ ꯗꯥꯜ ꯆꯥꯏꯌꯦ ꯑꯗꯨ ꯃꯤ ꯑꯉꯥꯡ ꯃꯈꯩꯅ ꯃꯦꯡꯒꯣꯒ ꯆꯥꯛ ꯍꯥꯞꯔꯒ ꯆꯥꯏꯌꯦ ꯍꯥꯏꯅ ꯍꯥꯎ ꯍꯍꯥꯎꯋꯦ ꯍꯥꯏꯅ ꯍꯥꯏꯌꯦꯕꯀꯣ
ꯑꯣ
ꯑꯗꯣ ꯉꯁꯤꯗꯤ ꯃꯦꯡꯒꯣꯁꯨ ꯆꯥꯋꯦꯕ ꯑꯗꯣ ꯌꯥꯝ ꯍꯥꯎꯋꯦ ꯃꯦꯡꯒꯣꯒ ꯆꯥꯛꯇꯣ
ꯅꯠꯇꯦ ꯑꯗꯨꯝ ꯖꯁ ꯐ꯭ꯔꯦꯁ ꯃꯨꯟꯕꯗꯨꯀꯣ ꯃꯨꯟꯕꯗꯨ ꯑꯗꯨ ꯅꯤꯛ ꯈꯥꯏꯔꯒ ꯑꯗꯨꯝ ꯆꯥꯏ ꯑꯗꯨ ꯌꯥꯝ ꯍꯥꯎꯋꯤꯅꯦ
ꯑꯣ ꯑꯆꯥ ꯑꯠꯆꯥ ꯑꯁꯤꯗꯁꯨ ꯃꯦꯡꯒꯣꯗꯤ ꯌꯥꯝ ꯍꯣꯡꯉꯦꯅꯦ ꯀꯦꯂꯣꯗ ꯐꯣꯔꯇꯤ ꯐꯤꯐꯇꯤꯅꯤ
ꯑꯣꯍ ꯑꯗꯨꯗꯤ ꯌꯥꯝ ꯍꯣꯡꯉꯦꯅ
ꯌꯥꯝ ꯍꯣꯡꯉꯦ ꯍꯧꯖꯤꯛꯁꯦ ꯑꯗꯨꯒꯤ ꯁꯤꯖꯟꯅꯦꯕꯀꯣ
ꯑꯣ ꯑꯈꯣꯏꯗꯗꯤ ꯑꯩꯠꯇꯤ ꯋꯥꯟ ꯍꯟꯗ꯭ꯔꯦꯠ ꯇꯨ ꯍꯟꯗ꯭ꯔꯦꯠ ꯑꯣꯏꯌꯦ
ꯑꯣ ꯑꯁꯤꯗꯗꯤ ꯌꯥꯝ ꯐꯖꯕꯗꯤ ꯅꯠꯇꯦ ꯑꯗꯨꯝ ꯑꯗꯨꯕꯨ ꯑꯗꯨꯝ ꯆꯥꯕꯗꯤ ꯌꯥꯏꯕ ꯑꯗꯨꯗꯗꯤ ꯈꯔ ꯐꯖꯔꯅꯤꯅꯦ ꯅꯠꯇ꯭ꯔꯣ
ꯍꯣꯏ ꯌꯥꯝ ꯐꯥꯐꯖꯩ ꯍꯥꯏꯇꯥꯔꯦ ꯍꯣꯏ
ꯑꯗꯨ ꯑꯗꯨꯗꯗꯤ ꯅꯣꯏꯔꯣꯝꯗꯗꯤ ꯕꯦꯁ ꯑꯣꯐ ꯗ ꯕꯦꯁ ꯑꯣꯏꯗꯕꯅꯦ ꯑ ꯑꯈꯣꯏꯒꯤꯗꯤ ꯌꯥꯝ ꯃꯨꯟ ꯌꯥꯝ ꯃꯨꯟꯕ ꯄꯨꯔꯥ ꯌꯣꯂꯣ ꯑꯣꯏꯕꯗꯤ ꯅꯠꯇꯦꯕꯀꯣ ꯃꯆꯨꯗꯣ
ꯎꯝ ꯑꯗꯣ ꯌꯥꯝ ꯄꯨꯔꯥ ꯃꯨꯟꯕꯩ ꯂꯧꯒꯅꯨ ꯈꯔ ꯒ꯭ꯔꯤꯟ ꯑꯣꯏꯕ ꯒ꯭ꯔꯤꯟ ꯑꯣꯏꯕ ꯂꯧꯑꯣ ꯑꯗꯨ ꯒ꯭ꯔꯤꯟ ꯑꯣꯏꯕ ꯂꯧꯕꯗꯨ ꯅꯣꯡ ꯈꯔ ꯃꯇꯝꯗꯤ ꯈꯔ ꯂꯩ ꯊꯝꯕ ꯌꯥꯏꯅ ꯑꯗꯣ ꯅꯣꯡꯃ ꯑꯃ ꯑꯣꯏꯒꯦꯔꯥ ꯑꯅꯤ ꯑꯣꯏꯒꯦꯔꯥ ꯑꯗꯨꯝ ꯆꯥꯑꯣ
ꯃꯥꯅꯤ ꯃꯥꯅꯤ ꯑꯗꯨꯃꯥꯏ ꯑꯗꯨꯃꯥꯏꯁꯨ ꯌꯥꯏ ꯍꯣꯏ
ꯎꯝ ꯇꯔꯤꯛ ꯂꯥꯎꯈ꯭ꯔꯗꯤ ꯆꯥꯗ꯭ꯔꯗꯤ ꯌꯥꯗꯦꯅꯀꯣ
ꯃꯥꯅꯦ ꯐꯖꯅ ꯃꯨꯟꯕꯗꯤ ꯅꯨꯃꯤꯠ ꯑꯃ ꯑꯅꯤꯗ ꯆꯥꯕ ꯂꯣꯏꯗ꯭ꯔꯗꯤꯀꯣ
ꯎꯝ
ꯆꯥꯕ ꯌꯥꯔꯣꯏꯕ ꯑꯗꯨ ꯈꯔ ꯃꯨꯟꯗꯕꯗꯤ ꯅꯨꯃꯤꯠ ꯑꯃ ꯑꯅꯤ ꯑꯍꯨꯝꯗꯤ ꯑꯗꯨꯝ ꯊꯝꯕ ꯌꯥꯔꯦꯅꯦ ꯊꯝꯕ ꯌꯥꯏꯕꯀꯣ
ꯑꯥ ꯍꯣꯢ
ꯑꯗꯨꯒꯤꯅꯤꯗ
ꯎꯝ ꯑꯥ ꯅꯪꯒꯤ ꯏꯅꯥꯎꯅꯨꯄꯤꯗꯤ ꯀꯔꯤ ꯇꯧꯔ ꯂꯩꯕ꯭ꯔꯣ
ꯕꯣꯔꯤꯡ ꯆꯨꯃꯥꯟꯂꯦ ꯅꯣꯏ ꯑꯅꯤꯒꯤ ꯅꯣꯏ ꯑꯅꯤ ꯋꯥꯔꯤ ꯁꯥꯎꯅꯦ ꯈꯔ
ꯌꯥꯏꯅ ꯁꯥꯒꯦꯅꯥ
ꯁꯥꯎ ꯁꯥꯎ ꯑꯩ ꯑꯩ ꯈꯔ ꯒꯤꯇꯦ ꯁꯥꯟꯅꯒꯦ ꯃꯥꯒ ꯋꯥꯔꯤ ꯁꯥꯎ ꯈꯔ
ꯍꯣꯏ ꯍꯣꯏ ꯍꯣꯏ ꯄꯤꯕꯤꯑꯣ
ꯑꯥ ꯅꯪ ꯋꯥꯔꯤ ꯁꯥꯗ꯭ꯔꯗꯤ ꯌꯥꯔꯣꯏꯅꯦ ꯅꯠꯇ꯭ꯔꯣ
ꯍꯣꯏ ꯅꯥ ꯃꯥꯁꯨ ꯅꯣꯡ ꯃꯥꯁꯨ ꯃꯤꯕꯨ ꯀꯣꯜ ꯇꯧꯔꯛꯒꯦ ꯍꯥꯏꯅ ꯍꯥꯏꯗꯦꯅꯦ
ꯅꯣꯢ ꯑꯅꯤ ꯋꯥꯔꯤ ꯁꯥꯔꯣ ꯀꯣ
ꯍꯣꯏ ꯍꯣꯏ ꯍꯣꯏ
ꯍꯜꯂꯣ ꯇꯥꯌꯦ
ꯀꯩ ꯇꯧꯔ ꯂꯩꯅꯣ
ꯀꯩꯁꯨ ꯇꯧꯗꯦꯗ ꯑꯗꯨꯝ ꯐꯝꯔꯒ ꯂꯩꯕꯅꯦꯗ ꯍꯧꯖꯤꯛ
ꯆꯥꯛ ꯆꯥꯕ ꯂꯣꯏꯔꯕꯣ
ꯂꯣꯏꯔꯦ ꯅꯪꯗꯤ
ꯆꯥꯕ ꯂꯣꯏꯔꯦ ꯆꯥꯕ ꯂꯣꯏꯔꯦ ꯂꯣꯏꯅ ꯊꯕꯛ ꯇꯧꯕ ꯂꯣꯏꯔꯦ ꯑꯗꯨꯒ ꯑꯗꯨꯝ ꯑꯗꯨꯝ ꯐꯝꯔ ꯂꯩꯌꯦ ꯉꯁꯤꯗꯤ ꯊꯨꯕꯅꯦ ꯑꯩꯈꯣꯏ ꯁꯠꯇꯔꯗꯦ ꯁꯠꯇꯔꯗꯦꯗꯤ ꯈꯔ ꯉꯟꯗ꯭ꯔꯗꯤ ꯌꯥꯗꯕꯀꯣ
ꯑꯧ ꯍꯌꯦꯡ ꯄꯨꯡ ꯀꯌꯥꯗ ꯆ꯭ꯔꯁ ꯀꯥꯗꯣꯏꯅꯣ
ꯍꯌꯦꯡꯗꯣ ꯇꯨꯋꯦꯜꯞ ꯊꯔꯇꯤꯅꯦ
ꯑꯣ ꯐꯩꯌꯦꯗ ꯑꯗꯨꯗꯤ ꯑꯩꯈꯣꯏꯗꯣ ꯈꯪꯗ꯭ꯔꯤꯌꯦ ꯍꯧꯖꯤꯛꯇꯤ
ꯆꯠꯂꯣꯅꯦ ꯀꯩꯅꯣ ꯃꯤ ꯃꯤ ꯀꯃꯥꯏꯅ ꯇꯧꯕ꯭ꯔ ꯍꯥꯏꯅ ꯌꯦꯡꯕ ꯆꯠꯂꯣꯅ
ꯍꯣꯏ ꯆꯠꯄꯗꯤ ꯆꯠꯀꯦ ꯍꯥꯏꯅ ꯈꯜꯂꯤꯕꯅꯤ
ꯌꯥꯔꯗꯤ ꯆꯠꯂꯣ ꯍꯣꯏ ꯑꯗꯨꯝ ꯃꯤ ꯀꯃꯥꯏꯅ ꯇꯧꯕ꯭ꯔꯥ ꯍꯥꯏ ꯑꯣ ꯑꯗꯨꯃꯥꯏꯅ ꯇꯧꯕ꯭ꯔ
ꯌꯥꯝ ꯅꯛꯄꯅꯦ
ꯑꯣ ꯑꯗꯨꯗꯤ ꯆꯠꯂꯣꯍꯦ ꯌꯥꯝ ꯐꯩꯅ ꯑꯗꯨꯗꯤ
ꯑꯩꯈꯣꯏ ꯌꯨꯝ ꯑꯁꯤ ꯌꯨꯝꯗꯒꯤ ꯑꯗꯨꯝ ꯎꯕꯅꯦꯕꯀꯣ ꯆ꯭ꯔꯆꯇꯣ
ꯑꯪ
ꯑꯁ ꯑꯗꯨꯗꯤ ꯌꯥꯝ ꯐꯩꯌꯦ ꯆꯠꯔꯒ ꯄ꯭ꯔꯥꯊꯅ ꯇꯧꯋꯣ ꯄ꯭ꯔꯊꯅꯥ ꯇꯧꯔꯒ ꯏꯁꯣꯔꯕꯨ ꯈꯪꯉꯗꯤ ꯏꯁꯣꯔꯅ ꯂꯣꯏꯅ ꯕ꯭ꯂꯦꯁꯤꯡ ꯄꯤꯗꯧꯕꯅꯦ ꯅꯠꯇ꯭ꯔꯣ
ꯍꯣꯏ
ꯑꯗꯨꯅ ꯑꯗꯨꯗ ꯅꯪꯗꯤ ꯅꯪꯊꯟꯇ ꯇꯨꯝꯕ꯭ꯔꯣ ꯀꯃꯥꯏꯅ ꯇꯧꯕ꯭ꯔꯣ
ꯍꯣꯏ ꯏꯊꯟꯇ ꯇꯨꯝꯕꯅꯦ
ꯑꯥ ꯋꯦꯗꯔꯗꯤ ꯀꯃꯥꯏꯅ ꯇꯧꯕ꯭ꯔꯥ
ꯋꯦꯗꯔꯗꯤ ꯅꯣꯡ ꯆꯨꯔꯒ ꯂꯩꯌꯦꯅ
ꯑꯗꯣ ꯁꯥꯕ꯭ꯔꯣ ꯅꯣꯏꯗ ꯅꯣꯏꯒꯤ ꯈꯨꯟꯗ ꯍꯦꯟꯅ ꯀꯃꯥꯏꯅ ꯇꯧꯕ꯭ꯔ
ꯅꯣꯡ ꯆꯨꯕꯗꯨ ꯐꯩꯌꯦꯕꯀꯣ
ꯑꯥ
ꯅꯣꯡ ꯆꯨꯗ꯭ꯔꯗꯤ ꯑꯩꯈꯣꯏꯗꯣ ꯌꯥꯝ ꯁꯥꯔꯒ ꯂꯩꯕ ꯉꯝꯔꯣꯏꯕ ꯑꯗꯨꯕꯨ ꯅꯣꯡ ꯆꯨꯕꯒꯤ ꯁꯥꯗꯕ ꯃꯥꯜꯂꯦ ꯍꯥꯏꯅ ꯈꯜꯂꯦꯕ ꯑꯩꯗꯤꯀꯣ
ꯑꯣ
ꯅꯣꯡ ꯆꯨꯔꯁꯨ ꯅꯣꯡ ꯆꯨꯗ꯭ꯔꯗꯤ ꯑꯩꯈꯣꯏ ꯈꯔꯗꯤ ꯋꯥꯒꯅꯤ
ꯑꯣ ꯅꯪꯒꯤ ꯅꯪꯒꯤ ꯏꯃꯥꯟꯅꯕꯤ
ꯈꯣꯏꯕꯨꯗꯤ ꯅꯡꯗꯤ ꯋꯥꯔꯤ ꯁꯥꯗꯦ
ꯀꯅꯥꯅꯣ
ꯑꯗꯨꯝ ꯅꯪꯒꯤ ꯏꯃꯥꯟꯅꯕꯤ ꯃꯃꯤꯡꯗꯤ ꯍꯥꯏꯕ ꯌꯥꯗꯦꯅꯦꯀꯣ ꯀꯃꯥꯏꯅ ꯇꯧꯁꯤꯔꯥ ꯀꯃꯔꯤꯌꯥꯂꯤꯌꯨ ꯈꯣꯏꯗꯣ
ꯃꯣꯏ ꯁꯥꯗꯦꯗ ꯀꯗꯥꯏꯗꯒꯤ ꯁꯥꯗꯣꯢꯅꯣ ꯅꯪꯅ ꯑꯈꯣꯏ ꯑꯁꯤꯗ ꯂꯥꯛ ꯐꯥꯔꯁ ꯂꯥꯛꯄ ꯅꯨꯃꯤꯠꯗꯣ ꯃꯣꯏꯗꯣ ꯃꯣꯏꯗꯣ ꯀꯣꯏꯔꯛꯑꯦꯕꯀꯣ
ꯑꯥ
ꯑꯗꯨ ꯑꯗꯨꯗꯨꯒꯤ ꯋꯥꯔꯤꯗꯤ ꯁꯥꯗꯦꯗ ꯃꯣꯏꯁꯨ ꯃꯣꯏꯒꯤ ꯊꯕꯛ ꯇꯧꯕꯅꯦ ꯑꯗꯨꯝ ꯑꯈꯣꯏꯁꯨ ꯑꯗꯨꯝ ꯑꯈꯣꯏꯒꯤ ꯊꯕꯛ ꯇꯧꯔꯦ ꯃꯇꯝ ꯂꯩꯇꯦꯗꯥ
ꯎꯝ ꯑꯗꯣ ꯍꯧꯖꯤꯛꯀꯥꯟꯗꯤ ꯀꯃꯥꯏꯟ ꯇꯧꯔꯤꯕ꯭ꯔꯣ ꯀꯝꯄ꯭ꯂꯦꯛꯁꯟꯒꯨꯝꯕꯗꯤ
ꯀꯝꯄ꯭ꯂꯦꯛꯁꯟ ꯌꯥꯝ ꯈꯪꯅꯤꯡꯕ ꯃꯥꯂꯦꯅꯦ ꯅꯪꯁꯨ
ꯑ ꯅꯪ ꯅꯍꯥꯟ ꯀꯩꯅꯣ ꯍꯤꯗꯥꯛ ꯑꯃ ꯂꯧꯅꯤ ꯍꯥꯏꯅ ꯊꯥꯕꯤꯌꯨ ꯍꯥꯏꯌꯦꯅ ꯑꯩꯅ ꯅꯪ ꯑꯩꯅ ꯊꯥꯄꯤꯌꯦꯅ
ꯑꯗꯨꯗꯨ ꯂꯧꯕ ꯉꯝꯗꯦ ꯑꯩꯗꯣ ꯑꯩꯗꯨ ꯂꯧꯒꯦ ꯍꯥꯏꯅ ꯈꯟꯕꯗꯤ ꯈꯟꯕꯅꯦ ꯑꯗꯨ ꯎꯝ ꯀꯩꯅꯣ ꯑꯈꯣꯏ ꯑꯩꯈꯣꯏ ꯗꯥꯗꯥꯒꯤ ꯑꯦꯠꯃꯤꯁꯟ ꯇꯧꯕꯗꯣ
ꯑꯥ
ꯑꯗꯨꯗꯣ ꯑꯩꯅ ꯇꯨ ꯊꯥꯎꯖꯟ ꯊꯣꯛꯄꯅꯦꯕ
ꯑꯥꯎ
ꯅꯪꯉꯣꯟꯗ ꯍꯥꯏꯕꯗꯤ ꯑꯩ ꯋꯥꯟ ꯊꯥꯎꯖꯟ ꯐꯥꯏꯚ ꯍꯟꯗ꯭ꯔꯦꯗ ꯊꯣꯛꯀꯅꯤ ꯍꯥꯏꯌꯦꯅꯀꯣ
ꯑ ꯇꯨ ꯊꯥꯎꯖꯟ ꯍꯥꯏꯒꯨꯝ ꯇꯧꯋꯦꯗ ꯈꯪꯗꯦ
ꯋꯥꯟ ꯊꯥꯎꯖꯟ ꯐꯥꯏꯚ ꯍꯟꯗ꯭ꯔꯦꯗ ꯍꯥꯏꯕꯅꯦ ꯈꯔꯗꯤ ꯑꯩ ꯑꯥ ꯄꯥꯏꯅꯕ ꯍꯥꯏꯅ ꯊꯝꯒꯦ ꯍꯥꯏꯕꯅꯦꯕ
ꯑꯥ
ꯑꯗꯨ ꯑꯗꯣ ꯑꯩꯈꯣꯏ ꯏꯃꯨꯡꯗꯣ ꯑꯦꯔꯦꯟꯖ ꯇꯧꯕ ꯉꯝꯗꯕꯤꯒꯤ ꯑꯩ ꯇꯨ ꯊꯥꯎꯖꯟ ꯊꯣꯛꯄꯤꯕꯅꯦꯗ
ꯑ ꯑ ꯍꯣꯏ ꯅꯪ ꯅꯪꯅ ꯇꯨ ꯊꯥꯎꯖꯟ ꯄꯤꯌꯦ ꯍꯥꯏꯅ ꯑꯣꯏꯒꯨꯝ ꯇꯧꯋꯦꯗ ꯑꯩ ꯑꯩ ꯑꯩ ꯃꯤꯠꯇꯦꯛ ꯇꯧꯗ꯭ꯔꯗꯤꯀꯣ
ꯑꯣ
ꯑꯣ ꯑꯗꯨ ꯅꯪ ꯍꯧꯖꯤꯛꯀꯥꯟꯗꯤ ꯀꯃꯥꯏꯅ ꯇꯧꯔꯤꯕ꯭ꯔꯥ ꯅꯪꯒꯤ ꯀꯝꯄ꯭ꯂꯦꯛꯁꯟꯗꯤ
ꯑ ꯑꯗꯨꯝ ꯌꯥꯏꯌꯦꯅ ꯍꯧꯖꯤꯛꯀꯥꯟꯗꯤ
ꯄꯤꯝꯄꯜꯇꯤ ꯊꯣꯛꯇꯦ
ꯊꯣꯛꯇꯦ ꯍꯦ
ꯑꯁ ꯌꯥꯝ ꯐꯩꯌꯦꯅꯦꯀꯣ ꯑꯩꯗꯤ ꯈꯔꯒꯨꯝꯕ ꯍꯤꯗꯥꯛꯀꯨꯝꯕ ꯇꯩꯏꯇ꯭ꯔꯦ ꯍꯥꯏꯔꯗꯤ ꯑꯗꯨꯝ ꯄꯤꯝꯄꯜꯁꯇꯣ ꯊꯣꯛꯑꯦꯀꯣ ꯀꯔꯤ ꯒꯤꯔꯥ ꯈꯪꯗꯦ ꯌꯥꯝ ꯁꯥꯎꯅꯤꯡꯉꯦ
ꯑꯣ
ꯄꯤꯝꯄꯜꯁ ꯇꯣ ꯌꯥꯝꯕꯗꯣ ꯑꯁ ꯇꯜꯂꯦꯗ ꯑꯗꯨ ꯅꯪꯗꯤ ꯍꯧꯖꯤꯛꯀꯥꯟꯗꯤ ꯊ꯭ꯔꯦꯠ ꯇꯧꯕ꯭ꯔꯥ ꯊꯤꯟ ꯇꯧꯕ꯭ꯔꯣ
ꯑꯁ ꯊ꯭ꯔꯦꯠꯗꯤ ꯇꯧꯗꯦꯍꯦ
ꯀꯔꯤ ꯇꯧꯕ꯭ꯔꯣ ꯋꯥꯈꯜ ꯋꯥꯕꯖꯥꯔꯣ
ꯑꯁ ꯋꯥꯈꯟꯗꯤ ꯅꯨꯡꯉꯥꯏꯔꯦ ꯍꯧꯖꯤꯛꯀꯥꯟꯗꯤ ꯀꯩꯅꯣ
ꯅꯨꯡꯉꯥꯏꯔꯤꯕ꯭ꯔꯣ
ꯑꯗꯨꯝ ꯅꯨꯡꯉꯥꯏꯌꯦꯗ ꯍꯧꯖꯤꯛꯀꯥꯟꯗꯤ ꯉꯁꯥꯏ ꯏꯃꯥ ꯀꯣꯜ ꯇꯧꯔꯛꯑꯦꯕꯀꯣ
ꯑꯥ
ꯑꯗꯨꯒ ꯃꯗꯣ ꯃꯗꯣ ꯂꯧ ꯆꯠꯂꯦ ꯍꯥꯏꯌꯦꯕ
ꯑꯥ
ꯑꯗꯨ ꯑꯗꯨꯒ ꯍꯜꯂꯛꯔꯒ ꯃꯥꯗꯣ ꯀꯝꯄꯥꯎꯟ ꯈꯔ ꯁꯦꯡꯗꯣꯛꯄ ꯃꯥꯜꯂꯦ
ꯑꯧ
ꯑꯗꯨꯒꯤ ꯃꯥꯗꯣ ꯌꯥꯝ ꯋꯥꯃꯟꯕꯒꯤ ꯑꯩꯕꯨ ꯀꯣꯜ ꯇꯧꯔꯛꯑꯦꯕ
ꯑꯥ
ꯑꯗꯨ ꯏꯕꯥꯟꯅꯤ ꯋꯥꯔꯤ ꯁꯥꯕꯅꯦꯕꯀꯣ
ꯑꯥ
ꯑꯗꯨꯝ ꯎꯝ ꯏꯄꯥꯁꯨ ꯀꯩꯅꯣꯃ ꯑ ꯑꯉꯥꯡꯒꯤ ꯑ ꯑꯃꯣꯁ ꯈꯣꯏꯒꯤ ꯑꯉꯥꯡꯗꯣ ꯑꯉꯥꯡ ꯃꯤꯟ ꯃꯤꯟ ꯊꯣꯡꯕ ꯃꯥꯜꯂꯦ
ꯑꯣ
ꯑꯗꯨꯗ ꯑꯗꯨꯗ ꯏꯄꯥꯗꯣ ꯆꯠꯈ꯭ꯔꯦ ꯍꯥꯏꯌꯦꯕ ꯑꯗꯣ ꯑꯩꯈꯣꯏ ꯗꯗꯥꯗꯣ ꯃꯥ ꯋꯥꯛꯀꯤꯡ ꯆꯠꯄ ꯃꯥꯜꯂꯦꯕꯀꯣ
ꯑꯥ
ꯑꯗꯨ ꯃꯊꯟꯗ ꯂꯩꯌꯦ ꯍꯥꯏꯌꯦꯕ ꯃꯊꯟꯗ ꯂꯩꯌꯦ ꯍꯥꯏꯌꯦꯕ ꯑꯗꯨꯒꯤ ꯃꯥꯗꯣ ꯅꯨꯡꯉꯥꯏ ꯇꯕ ꯃꯥꯜꯂꯦ ꯆꯥꯛꯁꯨ ꯊꯣꯡꯅꯤꯡꯉꯥꯏ ꯃꯥ ꯌꯥꯝ ꯋꯥꯔꯦ ꯍꯥꯏꯌꯦꯕ
ꯑꯥ
ꯑꯗꯨꯝ ꯑꯗꯨꯃꯥꯏꯅ ꯍꯥꯏꯌꯦꯅꯦ
ꯑꯥ ꯃꯥ ꯋꯥꯈ꯭ꯔꯕꯒꯤ ꯑꯣꯏꯔꯝ